ꯍꯜꯂꯣ
ꯍꯥꯥ
ꯀꯗꯥꯏꯅꯅ
ꯐꯤꯁꯔꯤꯌꯦ ꯂꯣꯏꯔꯦ
ꯅꯨꯡꯉꯥꯏ ꯇꯔꯥ
ꯁꯅꯨꯡꯉꯥꯏ
ꯌꯥꯝ ꯂꯩꯕꯅꯦ ꯃꯣꯏꯒꯤ ꯋꯥꯔꯤꯗꯤ ꯃꯌꯥꯝꯗꯣ ꯇ
ꯗꯦꯅꯤꯋꯞꯅꯦ ꯇꯦꯅꯔ ꯁꯠꯇꯣꯏ ꯃꯥꯥꯟꯂꯦꯅꯦ ꯇꯣꯟ
ꯑꯥ ꯙꯅꯕꯤꯅꯦ ꯇꯣꯟꯣꯟꯁꯥꯗꯣꯏꯅꯦ ꯀꯩꯅꯣꯗꯣ ꯀꯔꯤꯑꯕ ꯑꯃ ꯋꯥꯔꯤ ꯑꯃ ꯂꯩꯕꯅꯤꯅꯦ ꯑꯗꯨꯁꯨ ꯌꯥꯝ ꯅꯨꯡꯉꯥꯏꯔꯕꯅꯤꯅꯦ ꯃꯥ ꯑꯃ ꯀꯩꯅꯣꯗꯣ ꯅꯤꯡꯊꯧ ꯃꯆꯥꯅꯨꯄꯥꯗꯣ ꯅꯤꯡꯊꯧ ꯃꯆꯥꯅꯨꯄꯥ ꯑꯣꯏꯔꯝꯗꯕꯩ ꯋꯥꯔꯤꯗꯣ ꯀꯩꯕ ꯑꯩꯈꯣꯏ ꯂꯥꯡꯕ ꯍꯧꯔꯅꯤ ꯑꯗꯨꯝ ꯆꯥꯅꯤꯡꯉꯦ ꯁꯤꯗ ꯆꯥꯔꯁꯨ ꯀꯩꯅꯣꯅꯦ ꯑꯦ ꯍꯨꯝ ꯅꯪ ꯗꯥꯏꯇꯤꯡ ꯇꯧꯔꯤꯕꯣ ꯅꯪꯝꯕꯨ ꯑ ꯍꯣꯏ ꯁꯤꯡꯖꯨ ꯆꯥꯁꯤꯔꯥ ꯕꯦꯝ ꯑꯃ ꯇꯧꯅꯤ ꯕꯦꯝ ꯑꯃ ꯑꯥ ꯃꯣꯏꯁꯨ ꯁꯤꯔꯣꯏ ꯆꯥꯅꯅꯤ ꯅ ꯆꯠꯀꯗꯔ ꯍꯣꯏ ꯍ ꯎꯔꯦ ꯍ ꯁꯤ ꯍꯣꯟꯁꯨ ꯂꯩꯕꯅꯦ ꯇꯤꯅꯥ ꯀꯧꯔ ꯀꯈꯤꯇꯤꯅꯥ ꯀꯣꯛꯆꯥ ꯍꯥꯏꯕꯗꯣ ꯅ ꯈꯁꯤ ꯆꯥꯏꯟ꯭ꯔꯣ
ꯆꯥꯅꯤꯡꯗꯦꯗ ꯑꯩꯉꯣꯟꯗ ꯄꯨꯕꯨꯀꯣꯛ ꯁꯍꯦ
ꯍꯅꯁꯨ ꯄꯝꯗꯕ ꯑꯩꯁꯨ ꯄꯝꯗꯦ
ꯑꯗꯨꯗꯤ ꯁꯨꯡꯍꯩ ꯍꯩꯅꯗꯦ ꯍꯦꯟꯀꯣꯛꯁꯨ ꯑꯩꯅꯒ ꯁꯣꯔ ꯆꯥꯕꯗꯗꯤ ꯁꯨꯡꯑꯉꯝꯃꯣ
ꯎꯝ ꯑ ꯑꯃ ꯀꯆꯁꯨ ꯁꯨꯔ ꯆꯥꯔꯅꯤ ꯇꯈꯣꯏ ꯐꯁꯥ ꯑꯣꯕ ꯃꯃꯥꯟꯅꯕꯤ ꯀꯩ ꯆꯥꯗꯣꯏ ꯃꯤ
ꯎꯝ
ꯅꯪꯒꯤ ꯉꯔꯥꯡꯗꯩ ꯁꯥꯟꯅꯔꯤꯁꯤꯅ ꯉꯁꯤꯗꯤꯅ ꯑꯍꯥꯟꯕ꯭ꯔꯣ
ꯑꯣꯝ
ꯔꯝ ꯁꯥꯟ ꯑꯗꯨ꯭ꯔꯣ ꯍꯥꯏꯥꯏꯖꯅꯦ
ꯁꯥꯟꯅꯗꯦ ꯅꯪ ꯁꯥꯟꯅꯕ꯭ꯔꯣ
ꯁꯥꯟꯅꯗꯦ ꯑꯩꯗꯤ ꯅꯪ ꯁꯥꯟꯅꯔꯝꯒꯗ꯭ꯔꯅ ꯈꯜꯂꯒ
ꯀꯅꯥꯒꯕꯨ ꯁꯥꯟꯅꯗꯣꯏꯅꯣ
ꯆꯅꯦꯁꯔ ꯂꯩꯏꯗꯨꯗꯤ
ꯁꯁ ꯈ ꯆꯗꯦ
ꯎꯝ ꯀꯩꯖꯥꯡ ꯆꯥꯔꯒꯦ
ꯍꯋꯥꯏ
ꯈꯣꯏꯒꯤ ꯀꯒꯧ ꯀ ꯁꯧꯒ꯭ꯔꯤꯒ ꯅꯨꯃꯤꯠꯁꯤꯡꯁꯨ ꯆꯥꯕꯁꯨ ꯅꯪ ꯌꯥꯗ꯭ꯔꯦꯕ
ꯑꯩ ꯊ ꯃꯗꯤ ꯁꯣꯏꯗꯕꯤ ꯇꯧꯔꯒꯦ ꯈꯜꯂꯦ ꯋꯥꯔꯁꯨ ꯋꯥꯅ ꯑꯗꯨꯝꯕ ꯑꯆꯣꯏ ꯑꯄꯥꯁꯤ
ꯎꯝ ꯑꯩꯗꯤ ꯉꯁꯤ ꯃꯤꯃꯤ ꯁꯤꯡꯖꯨ ꯆꯥꯁꯤꯔꯥ ꯈꯜꯂꯤꯅꯤꯅꯦ ꯕꯦꯝꯃ ꯑꯃ ꯆꯥꯖꯦ ꯆꯠꯈ꯭ꯔꯦꯕ ꯍꯣꯏ ꯍꯜꯂꯛꯀꯅꯤꯕꯨꯗꯤ ꯍꯃ ꯍꯌꯥꯏꯒ ꯅꯪꯒꯗꯤ ꯄꯥꯎ ꯐꯥꯎꯅꯕ ꯃꯥꯜꯂꯦꯅ ꯆꯠꯄꯒꯤꯗꯤ ꯍꯥꯏꯅꯗꯅ ꯂꯩꯔꯝꯃꯦꯅ ꯕꯥꯅꯤ
ꯌꯥꯏꯒ ꯑꯩꯒ
ꯑꯥ
ꯀꯥꯏ ꯆꯇꯄꯩꯅꯣ ꯍꯥꯏꯁꯦ
ꯑ ꯉꯍꯟꯃꯨꯛ ꯂꯤꯟꯊꯣꯏ ꯍꯣꯏ ꯌꯨꯝ ꯁꯪꯒꯥꯥꯕ ꯅꯨꯃꯤꯠꯇ ꯇꯥꯡꯕꯗ ꯉꯥꯅꯨ ꯁꯦꯝꯕ ꯂꯥꯛꯄꯗ ꯊꯦꯡꯅꯕꯗ
ꯑꯣ ꯃꯅꯥ ꯉꯔꯥꯡ ꯍꯥꯏꯔꯛꯄ ꯑꯗꯨꯕꯥꯥꯏꯅ ꯑꯗꯨꯃꯥꯏꯅ ꯆꯠꯁꯦ ꯈꯣꯠꯁꯦ ꯑꯗꯨꯗ ꯍꯩ ꯆꯥꯔꯁꯦ ꯀ ꯍꯥꯏꯅꯦ ꯑꯩ ꯀ ꯁꯥꯟꯅꯩꯅꯣꯅꯕ ꯍꯥꯏꯗ ꯈꯜꯂꯤꯜꯂꯤꯅꯦ ꯑꯩꯗꯤ ꯐꯣꯟꯗ ꯁꯥꯟꯅꯩꯕ ꯅꯪꯅ ꯑꯥ ꯀꯩꯅꯣꯔꯣꯝꯗ ꯂꯝꯕꯤꯔꯣꯝ ꯑꯁꯅꯥꯀꯜꯝꯒꯁꯦ ꯍꯥꯏ ꯊꯧꯕꯥꯜꯣꯝꯗ ꯊꯧꯕꯥꯜꯣꯝꯗ
ꯍꯥꯏꯗꯦꯍꯦ ꯑꯩ ꯑꯗꯨꯗꯅꯦ
ꯍꯥꯏ ꯍꯥꯏꯅꯦ ꯃꯥꯅ ꯑꯗꯨꯣ ꯅꯥꯀꯟ ꯆꯠꯁꯦ ꯍꯥꯏꯅꯦ ꯑꯗꯣ ꯊꯧꯕꯥꯜ ꯂꯣꯝꯗ ꯍꯧꯖꯤꯛꯀꯤꯅꯥ ꯏꯕꯦꯝ ꯑꯃ ꯏꯁ꯭ꯀꯣꯟꯗꯒꯨꯝꯕ ꯅꯥꯟꯅ ꯆꯠꯄꯅ ꯐꯔꯣꯏꯗ꯭ꯔꯣ
ꯑꯩꯗꯤ ꯍꯥꯏꯗꯤꯌꯦ ꯑꯗꯨ ꯀꯤꯍꯣꯝ ꯆꯥꯕꯒꯤ ꯋꯥꯔꯤ ꯀꯌꯥ ꯍꯥꯏꯐꯦꯠ ꯁꯥꯟꯅꯕꯗ ꯑꯣꯏꯔꯝꯃꯦ ꯑꯩꯁꯨ ꯁꯀꯣꯟꯗꯒꯨꯝꯕ ꯁꯣꯠꯊꯦꯠꯂꯒ ꯆꯠꯁꯦ ꯁꯤꯅꯦ ꯑꯩꯁꯨ ꯍꯥꯏꯦ
ꯏꯁ꯭ꯀꯣꯟꯒꯨꯝꯕ ꯑꯗꯨꯗꯩꯗꯤ ꯍꯣꯏ ꯊꯌꯣꯡ ꯆꯠꯄ ꯌꯥꯏꯀꯣ ꯑꯗꯨꯕꯨꯗꯤ ꯑꯗꯨ ꯊꯌꯣꯡ ꯌꯥꯏ ꯑꯗꯨꯒ ꯊꯥꯡꯃꯩꯕꯟꯒꯤ ꯑꯗꯨꯏ ꯄꯔꯤꯡꯗꯁꯨ ꯌꯥꯏꯗꯅ ꯑꯩꯈꯣꯌ ꯃꯥꯒꯥ ꯀꯩꯟꯅꯣ ꯁ ꯂꯥꯛꯀꯅꯤ ꯊꯧꯕꯥꯜ ꯂꯣꯝꯗ ꯆꯠꯂꯨꯁꯦꯕꯨꯗꯤ ꯍꯥꯏꯕ ꯀꯃꯥꯏꯅ ꯊꯧꯕꯥꯜ ꯂꯣꯝꯗꯁꯨ ꯍꯣꯏ ꯊꯧꯕꯥꯜ ꯂꯣꯝꯗꯕꯨꯗꯤ ꯃꯌꯥꯝ ꯌꯣꯟꯕꯅꯦ
ꯁꯤꯁꯇꯤꯟꯗꯅꯦ
ꯗꯦꯠ ꯁꯤꯁꯤꯇꯤꯟꯗ ꯑꯩꯗꯤ ꯑꯗꯨꯒ ꯑꯃꯇ ꯄꯥꯗ꯭ꯔꯤ ꯂꯩꯦꯦꯟꯁ ꯌꯥꯝ ꯂꯣꯏꯔꯅꯤꯅꯦ ꯊꯔꯇꯤꯟ ꯐꯣꯔꯇꯤꯟ ꯐꯤꯞꯇꯤꯟ ꯁꯤꯛꯁꯇꯤꯟ ꯗ꯭ꯔꯦꯁꯇꯣ ꯀꯩꯁꯨ ꯀꯩꯅ ꯇꯧꯔꯤꯏ ꯐꯖꯅ ꯂꯩꯇꯥꯥꯕ
ꯃꯨꯒꯥꯥ ꯁꯨꯠ ꯀꯣꯛ ꯁꯦꯠ ꯆꯠꯂꯣ
ꯑꯩꯈꯣꯏ ꯑꯉꯧꯕ ꯃꯨꯒꯥ ꯁꯨꯠꯇꯣ ꯁꯦꯠꯅꯤꯡꯗ꯭ꯔꯦ ꯑꯩ ꯐꯖꯕ ꯃꯆꯨ ꯁꯦꯠꯅꯤꯡꯉꯤ
ꯃꯥꯏ ꯕꯤꯔꯇꯣ ꯋꯥ ꯐꯤ ꯑꯃꯨꯛ ꯂꯩꯔꯣꯏꯗꯣꯏꯅꯦꯅꯦ ꯅꯪꯕꯣ
ꯐꯤ ꯂꯩꯗꯨꯗꯤ ꯃꯄꯥꯟ ꯀꯣꯠ
ꯂꯩꯈ꯭ꯔꯕꯅꯤꯅ ꯆꯨꯝꯃꯤꯅꯦ ꯑꯁ ꯑꯩ ꯀꯥꯎꯊꯣꯛꯄꯅꯦ ꯃꯥꯏ ꯕꯤꯔꯨꯠꯇꯨꯁꯦ
ꯑꯩ ꯁꯦꯠꯀꯦ ꯈꯜꯂꯝꯕꯅꯦ ꯅꯪꯉꯣꯟꯗ ꯑꯩ ꯍꯥꯏꯕꯤꯔꯕꯅꯤ
ꯅꯪꯒꯤ ꯑꯇꯣꯞꯄ ꯂꯩꯔꯝꯒꯅꯤ ꯑꯗꯨ ꯅꯅꯦ
ꯑꯩꯈꯣꯏ ꯑꯩꯈꯣꯏꯒꯤ ꯃꯨꯛꯀꯥꯁꯨꯠ ꯂꯩꯔꯤꯗꯨꯗꯤ ꯒ꯭ꯔꯤꯟꯗ
ꯂ ꯂꯩꯥꯔꯝꯒꯅꯤꯕꯣ
ꯑꯩꯗꯤ ꯀꯩꯅꯣꯝ ꯃꯨꯀꯥ ꯁꯨꯠ ꯅꯠꯇ꯭ꯔꯁꯨ ꯋꯥꯡꯈꯩ ꯐꯤ ꯏꯜꯂꯁꯨ ꯌꯥꯏ ꯍꯥꯏꯗꯤ ꯄꯥꯕ ꯌꯥꯕꯗꯣ ꯁꯇ ꯄꯥꯕ ꯌꯥꯕ ꯐꯤꯗꯣ
ꯑꯝ ꯐꯨꯔꯤꯠ ꯑꯃꯨꯛ ꯂꯩꯇ꯭ꯔꯥ
ꯍꯥꯥ
ꯐꯨꯔꯤꯠ
ꯐꯨꯔꯤꯠꯄꯨ ꯑꯥ ꯆꯠꯂꯤ ꯈꯨꯗꯤꯡꯒꯤ ꯁꯤꯟꯒꯗ꯭ꯔꯣ ꯑꯔꯩꯕ ꯑꯃꯗꯨꯝ ꯂꯤꯠꯁꯜꯒꯗꯕꯅꯤ ꯇꯣꯞꯁ ꯕ꯭ꯂꯥꯎꯁ ꯑꯔꯩꯕ ꯃꯦꯔꯨꯟꯒꯨꯝꯕ ꯂꯩꯇ꯭ꯔꯣ
ꯑꯁꯃꯦꯦꯔꯨꯟ ꯑꯃ ꯂꯩ ꯑꯗꯨꯗ ꯌꯥꯝ ꯐꯖꯗꯦꯗ
ꯅꯪ ꯉ ꯑꯃꯨꯛ ꯅꯪ ꯁꯪꯉꯝꯗꯥꯏꯗ ꯑꯃ ꯂꯩꯒꯨꯝ ꯇꯧꯗꯥꯏꯅꯦ ꯑꯗꯨ ꯆꯥꯟꯅꯅꯤꯡ ꯀꯩꯅꯣ ꯀꯩꯁꯨ ꯈꯪꯉꯣꯏ ꯗꯕꯣꯏꯗꯤ
ꯈꯪꯗꯦꯗ ꯀꯔꯝꯕ ꯐꯔꯤꯅꯣꯅꯉꯥꯏꯅ
ꯅꯪꯒꯤ ꯑꯃ ꯂꯩꯗꯨꯗꯤ ꯚ ꯁꯦꯞ ꯇꯥꯕꯤꯗ ꯑꯃ
ꯇꯈꯦꯅ ꯇꯨꯕꯨꯗꯨꯔꯣꯑꯣ
ꯈꯤꯇꯪ ꯗꯥꯛ ꯑꯣꯏꯕ ꯑꯃ ꯍꯣꯏ ꯅꯪ ꯁꯤꯗꯒ ꯆꯩꯔꯥꯎꯕ ꯂꯗ ꯂꯤꯞꯄꯗꯣ ꯍꯣ ꯍꯣꯏ ꯑꯗꯨ ꯂꯤꯞꯄ ꯌꯥꯅꯤ ꯀꯩꯅꯣ
ꯑ ꯗꯦꯕꯤꯤꯗꯥꯥꯗ ꯐꯖꯥꯗꯦ
ꯐꯤꯗꯥꯗꯨ ꯀꯩ ꯆꯥꯟꯅꯗꯣꯔꯤꯒꯦ ꯊꯧꯕꯥꯜ ꯂꯣꯝ ꯆꯠꯂꯒ ꯀꯤꯍꯣꯝ ꯆꯥꯎꯔꯒ ꯈꯣꯡꯖꯣꯝ ꯌꯥꯎꯔꯨꯔ ꯍꯜꯂꯛꯑꯁꯨ ꯌꯥꯏ
ꯈꯣꯡꯎꯞꯇꯧꯁꯤ ꯀꯥꯏꯅ ꯌꯥꯝ ꯆꯠꯅꯕ ꯑꯃ ꯄꯝꯆꯁꯇꯣ ꯈꯪꯗ꯭ꯔꯥ ꯑꯗꯨꯣ ꯎꯝ ꯅꯪꯕꯨꯗꯤ ꯅꯦꯝꯕꯅꯤꯅ ꯁꯖꯤꯛ ꯄꯣꯝꯆꯁꯇꯣ ꯐꯖꯩ ꯃꯩ
ꯑꯗꯤ ꯍꯦꯜ ꯇ
ꯑꯗꯩ ꯄꯝꯁꯨꯁꯇꯨꯗꯀꯣ ꯃꯦꯔꯨꯟ ꯃꯆꯨꯒꯨꯝꯕ ꯑꯃ ꯂꯩꯅꯤꯡꯉꯦ ꯑꯩ ꯀꯣꯂꯦꯖ ꯑꯩ ꯑꯦꯛꯖꯥꯝ ꯂꯩꯕ ꯅꯨꯃꯤ ꯂꯔ ꯀ ꯃꯦꯔꯅ ꯃꯥꯁꯨꯈꯣ
ꯚꯦꯝ ꯑꯗꯨ ꯌꯥꯝ ꯆꯠꯆꯅꯤꯡꯕꯅꯤ ꯚꯦꯝ ꯑꯗꯨ ꯆꯠ ꯆꯅꯤꯡꯉꯝꯒꯅꯦꯕ
ꯃꯥꯗꯣ ꯃꯣꯏꯗꯤ ꯀꯥꯡꯗꯒ ꯑꯣꯖꯥ ꯃꯦꯔꯥꯃꯌꯝ ꯆꯠꯄ ꯌꯥꯏꯒꯦ
ꯎꯝ
ꯃꯤ ꯀꯣꯝꯃꯕꯨꯗꯤ ꯄꯨꯕꯤꯒꯦ ꯑꯩꯈꯣꯏ ꯌꯨꯝ ꯌꯥꯝꯕꯅꯤꯅ
ꯃꯥ ꯕꯦꯡ ꯕꯦꯡ ꯑꯦꯀꯥꯎꯟꯗꯣ ꯀꯃꯥꯏꯅ ꯇꯧꯈ꯭ꯔꯒꯦ ꯍꯪꯉꯣꯅꯤ ꯈꯨꯣꯕꯤꯗꯣ
ꯃꯥꯥꯏꯕ ꯌꯥ ꯀ ꯀꯝ ꯇꯧꯦ
ꯗꯣ ꯅꯍꯥꯟ ꯍꯥꯡꯕꯩꯣ ꯋꯥ ꯍꯥꯏꯔꯛꯈꯤꯕꯅꯦ
ꯕꯤꯦꯝ ꯃꯀꯥꯎ ꯍꯥꯡꯉꯕꯣꯏ ꯍꯌꯦꯡ ꯍꯥꯡꯗꯣꯏꯅꯦ ꯏꯁꯣ ꯊꯥꯌꯥ ꯐꯔꯤꯦ ꯏꯁꯀꯣꯂꯔꯁꯤꯞ ꯊꯥꯖꯩꯥꯡ ꯀꯌꯥ ꯐꯥꯎ ꯌꯥꯔꯤꯒꯦ
ꯍꯣꯏꯁꯨ ꯀꯥꯖꯦ
ꯍꯖ ꯂꯣ ꯍꯥꯏ ꯐꯩꯔꯣꯏ ꯅꯣꯏ ꯀꯣꯂꯦꯖ ꯀꯥꯍꯧꯗꯅ ꯍꯧꯖꯤꯛ ꯊꯥꯖꯤꯟꯕ ꯌꯥꯕ ꯅꯠꯇꯦ ꯅꯣꯏꯅ ꯌꯥꯗꯦ ꯑꯩ
ꯀꯣꯂꯦꯖꯇ ꯑꯩꯒꯤ ꯁꯥꯔꯇꯤꯐꯤꯀꯦꯠꯀ ꯂꯧꯅꯗꯥꯏꯅꯦ
ꯀꯩꯅꯣ ꯇꯧꯗꯣꯏꯅꯦ ꯅꯣꯏ ꯁꯥꯔꯇꯤꯐꯤꯀꯦꯠꯁꯤꯅꯣ ꯊꯥꯖꯤꯜꯂꯅꯤ ꯑꯗꯨꯒ ꯀꯣꯂꯦꯖꯅꯒ ꯕꯦꯔꯤꯐꯥꯏ ꯇꯧ ꯇꯧꯗꯣꯏꯅꯦ ꯀꯣꯂꯦꯖꯇ ꯀꯥ ꯌꯥꯗ꯭ꯔꯗꯤ ꯀꯣꯂꯦꯖ ꯀꯥꯍꯧꯗ꯭ꯔꯗꯤ ꯇꯧꯕ ꯌꯥꯒꯤꯔꯥ ꯀꯣꯂꯦꯖꯅ ꯚꯦꯔꯤꯐꯥꯏ ꯇꯧꯗꯣꯏꯅꯦ
ꯍꯪꯗꯦꯀꯣꯦꯁꯨꯅ
ꯆꯊꯔꯦ ꯍꯥꯏꯕ ꯌꯥꯔꯦꯅ ꯑꯗꯨ ꯂꯣꯅ ꯑꯗꯣ ꯃꯇꯝ ꯊꯥꯡꯗꯣꯔꯛꯀꯅꯦꯕ ꯑꯃꯨꯛ ꯀꯣꯂꯦꯖꯇ ꯆꯦꯡ ꯑꯃꯨꯛ ꯊꯥꯖꯤꯟꯗꯣꯏꯅꯦꯕ ꯋꯥꯂꯤꯃꯤ ꯀꯗꯥꯏꯗꯅꯣꯃꯤꯅꯕꯤ ꯑꯃ ꯗꯤꯁꯦꯝꯕꯔꯗꯅꯦ ꯑ ꯏꯝ ꯂꯧꯧꯔꯦ ꯑꯥ ꯈꯔ ꯈꯔꯔꯕ ꯍꯅꯤ ꯊ ꯋꯥ ꯊꯈꯤꯅꯤ ꯗꯨꯀꯥꯟ ꯆ ꯁꯤꯈꯤꯕꯅꯦ ꯃꯥꯁꯦ ꯑꯁ ꯊꯣꯡꯁꯦ ꯑꯩꯈꯣꯏ ꯆꯥꯛꯁꯪ ꯑꯍꯟ ꯃꯥꯒꯤ ꯁꯤ ꯐꯥꯕꯨꯡꯒꯤ ꯊꯣꯡꯁꯦ ꯁꯤꯗ ꯃꯥ ꯊꯤꯛ ꯆꯦꯕ ꯨꯁꯦ ꯀꯩꯅꯣ ꯄꯩꯁꯥ ꯄꯤꯔꯛꯑꯣ ꯂꯥꯛꯏꯁꯦ ꯃꯔꯨꯝ ꯃꯔꯨꯝ ꯂꯩꯔꯨꯒꯦ ꯑꯩꯅ ꯁꯣꯝꯗ ꯂꯥꯛꯕ ꯃꯥꯅ ꯏ ꯑ ꯑꯗꯨ ꯍꯥꯏꯕꯅꯦ ꯑꯇꯩ ꯒꯥꯥꯏ ꯁꯣꯂꯛꯑꯣ ꯍꯥꯏꯕꯅꯦ ꯍꯥꯏ ꯂꯥꯛꯑꯦꯀꯣ ꯁꯣ ꯄꯤꯔꯣ ꯁꯣ ꯍꯥꯏꯌꯦꯦ ꯑ ꯀꯗꯤꯦꯥꯏ ꯈꯨꯁꯤ ꯀ ꯎꯄ ꯄꯣꯗꯅ ꯄꯨꯄꯨꯕꯨꯣꯗꯦꯟꯅ ꯑꯃꯨꯛꯇꯛꯇ ꯀꯣꯀꯉꯥꯎ ꯍꯦꯔꯣꯏ ꯑꯣꯏꯗꯤ ꯀꯨꯟꯊ꯭ꯔꯥ ꯁꯨꯔꯦ
ꯌꯥꯡꯈꯩ ꯀꯌꯥꯅꯣꯝ ꯐꯪꯉꯦ ꯍꯥꯏꯕꯅꯤ ꯎꯝ ꯍꯥꯐꯦ ꯍꯥꯏꯔꯝꯒꯅꯤ
ꯀꯃꯥꯏꯅ ꯇꯧꯔꯤ ꯃꯥꯗꯤ ꯃꯥꯥꯏꯅ ꯄꯤꯌꯣ ꯃꯥꯅ ꯑꯗꯨꯝ ꯁꯥꯟꯅꯅ ꯂꯩꯔꯝꯃꯅꯤ
ꯈꯪꯗꯦꯗ ꯁꯥꯟꯅꯔꯝꯃꯅꯤ ꯑꯩꯈꯣꯏꯁꯨ ꯅꯨꯄꯥ ꯃꯊꯧ ꯇꯥꯔꯦ ꯑꯗꯨꯗꯤ ꯍꯟꯗꯛ ꯀꯣꯏꯕ ꯅꯨꯄꯥꯗꯣ ꯁꯤꯦꯞꯁꯦ ꯍꯥꯞꯍꯜꯂꯅꯤꯅꯦ
ꯎꯝ ꯑ ꯑꯗꯨꯒꯤ ꯑꯗꯨꯝ ꯁꯥꯟꯅꯔꯕ ꯑꯩꯒꯤ ꯑꯃꯨꯛ ꯁꯥꯟꯅꯅꯕ ꯂꯩꯔꯔꯣꯏ
ꯍꯧꯖꯤꯛꯀꯥꯟ ꯒ꯭ꯌꯥꯟ ꯇꯥꯔꯦꯕ ꯑꯩꯈꯣꯏ ꯅꯨꯄꯥ ꯋꯥꯈ ꯊꯥꯦ
ꯎꯝ ꯌꯥꯅꯤ ꯍꯥꯞꯄꯨ ꯅꯨꯣꯏꯕꯥꯅꯤ ꯑꯗꯨꯝ ꯁꯥꯁꯤ ꯑꯗꯨꯅ ꯐꯩ ꯅꯨꯄꯥ ꯍꯅ ꯋꯥꯔꯤ ꯁꯅꯔꯒ ꯅꯛꯁꯤꯟꯅꯅꯤꯡꯉꯥꯏꯅꯤ ꯂꯥꯁꯇ ꯂꯥꯏꯔꯕ ꯍꯣꯜꯗꯣ ꯂꯥꯏꯔꯕꯁꯨ ꯄꯩꯁꯥ ꯄꯥꯏꯔꯕꯁꯨ ꯂꯥꯏꯔꯕꯁꯨ ꯄꯩꯁꯥ ꯄꯥꯏꯕꯁꯨ ꯆꯞ ꯃꯥꯟꯩ ꯂꯥꯏꯔꯕ ꯋꯥꯔꯜꯗ ꯑꯗꯨꯃꯥꯏꯅ ꯇꯧꯔꯁꯨ ꯆꯠꯄꯗꯤ ꯄꯩꯁꯥ ꯄꯥꯏꯕꯒꯤ ꯂꯥꯏꯕꯤ ꯄꯩꯁꯥ ꯄꯥꯏꯕꯒꯤ ꯑꯗꯨꯃꯥꯏꯅ ꯇꯧꯕꯅꯣ ꯐꯠꯇ꯭ꯔꯣ ꯑꯣꯖꯗ ꯑꯣꯟꯕ ꯃꯗꯅꯅꯥ ꯑꯠꯇ ꯃꯤꯅꯥ ꯍꯣꯏꯕ ꯆꯨꯝꯃꯦꯕ ꯑꯗꯨ ꯃꯤꯅꯥ ꯍꯥꯏꯗꯣꯥꯗ꯭ꯔꯣ ꯂꯥꯏꯔ ꯕꯔꯕꯣꯜꯗ ꯂꯩꯔꯒ ꯑꯗꯨꯃꯥꯏꯅ ꯇꯧꯗ ꯁꯣꯠꯄꯗꯤ ꯂꯥꯏꯔꯕ ꯅꯨꯄꯥꯗ ꯂꯩꯔꯒ ꯀꯞꯇ ꯁꯣꯠꯄꯗꯤ ꯄꯥꯏꯁꯥ ꯄꯥꯏꯕꯅ ꯗ꯭ꯔꯦ ꯌꯥꯀꯄꯅ ꯐꯩꯅ ꯅꯨꯄꯥꯥꯏꯅꯤ ꯂꯄꯥ ꯆꯞ ꯃꯥꯟꯅꯕꯗꯨꯕꯨꯅ ꯍꯥꯏꯗ꯭ꯔꯣ ꯈꯨꯡꯒꯪꯗ ꯀꯞꯇ ꯁꯔꯛꯄꯗꯤ ꯑ ꯏꯝꯐꯥꯜꯦ ꯀꯥꯏꯅ ꯆꯠꯂꯒ ꯀꯄꯨꯕꯅꯝ ꯐꯩꯒ ꯍꯥꯏꯗꯣ ꯄꯩꯁꯥ ꯃꯌꯥꯝ ꯄꯤ ꯇꯩꯊꯣꯛꯄ ꯑꯗꯨꯅꯦ ꯍꯧꯖꯤꯛꯀꯤ ꯅꯨꯄꯤꯗꯨ ꯍꯥꯏꯔꯗꯤ ꯖꯨꯔꯦꯕꯨꯅ ꯐꯠꯇ
ꯐꯩꯌꯦ ꯅꯨꯄꯤꯗꯨꯁꯨꯅꯦ ꯅꯨꯄꯤꯗꯨꯁꯨꯅꯦ ꯃꯥꯅ ꯀꯣꯏꯔꯤꯕ ꯅꯨꯄꯤꯗꯨꯁꯨꯅꯦ ꯑꯩꯅ ꯌꯥꯝ ꯉꯛꯏꯁꯦꯀꯣ
ꯎꯝ ꯁꯛꯇꯨꯕ ꯑꯣꯏꯌꯦ ꯄꯤꯌꯦꯗ ꯍꯧꯖꯤꯛ ꯀ ꯗꯣꯁꯥ ꯎꯄꯗꯤ ꯈꯗꯦ ꯃꯦ
ꯃꯥꯒꯤ ꯒꯥꯔꯤ ꯑꯃ ꯀꯥꯔ ꯑꯃ ꯂꯩꯗꯅ
ꯑꯥ
ꯑꯗꯨ ꯀꯥꯗꯣ ꯂꯩꯈꯤꯕ ꯅꯨꯃꯤꯠꯇ ꯀꯥꯞꯍꯧꯕ ꯐꯣꯇꯣꯗꯣ ꯑꯗꯨꯁꯨ ꯊꯥꯒꯠꯂꯛꯄ ꯈꯨ ꯄꯤꯛꯑ ꯑꯃꯅꯦ ꯅꯨꯄꯥꯗꯣ
ꯑꯥ ꯀꯅꯥꯅ ꯀꯥꯍꯣꯔꯤꯅꯣꯕ ꯄꯅꯥꯁꯤ ꯑꯗꯨꯝ ꯅꯨꯄꯤꯗꯨꯅ ꯂꯩꯕ ꯑꯣꯏꯔꯣ ꯀꯩꯅꯣ ꯑꯩ ꯀ ꯇ
ꯑꯣꯠꯇꯍꯦ ꯃꯥꯒꯤ ꯒꯥꯔꯤ ꯂꯩꯕ ꯒꯥꯔꯤ ꯃꯄꯨꯗꯣ ꯑꯗꯨꯗꯨꯅ ꯑꯩꯅ ꯕꯔꯅꯥ ꯑꯃꯒ ꯑꯃ ꯌꯣꯟꯁꯤꯟꯈꯤꯗ ꯉꯥꯏꯔꯤ ꯅꯪꯅ ꯁꯨꯃꯥꯏꯅ ꯇꯧꯔ ꯑꯩꯅ ꯊꯥꯔꯒ ꯌꯣꯟꯁꯤꯂꯝꯝꯃꯗꯤ ꯀꯃꯥꯏꯅ ꯇꯧꯔꯛꯄ ꯇꯥꯔꯦ ꯅꯪꯗꯤ
ꯅꯅꯤꯡ ꯎ ꯃꯟꯊ ꯍꯥꯏꯕ ꯍꯥꯏꯗꯤ ꯌꯦꯡꯉ ꯁꯣꯁꯤꯜ ꯃꯦꯗꯤꯌꯥꯗ ꯎꯠꯂꯤꯗꯤ ꯇꯧꯁꯟꯅꯕ ꯑꯇ ꯊꯥꯖꯩꯕꯗꯤ ꯌꯨꯇꯨꯕꯇꯕꯗꯤ ꯌꯥꯝꯅ ꯅꯨꯡꯁꯤꯕ ꯈ
ꯨꯅꯤꯌꯥꯁꯤ ꯌꯦꯡꯉꯣꯅꯦ ꯑꯗ ꯏꯃ ꯅꯨꯨꯄꯤꯒꯤ ꯉꯔꯥꯡꯒꯤ ꯏꯔꯤꯜꯁꯤꯡꯗꯨꯅ ꯃꯔꯣꯝꯖꯕ
ꯌꯥꯅꯤ ꯑꯗꯨꯨꯗꯣ ꯍꯥꯏꯦ ꯇ ꯃꯥꯁꯃꯤ
ꯍꯞꯇꯥꯃꯨꯛ ꯁꯨꯔꯦ ꯍꯥꯏꯌꯦ ꯌꯥꯝ ꯄꯥꯝꯖꯩꯕ
ꯑꯣ ꯐꯔꯦꯅꯦ
ꯎꯝ ꯃ ꯍꯅ ꯈꯪꯅꯖꯥꯟ ꯎꯝ
ꯀꯩ ꯋꯥꯈꯜ ꯀꯩ ꯋꯥꯈꯜ ꯈꯜꯂꯖꯠꯅꯣ ꯈꯪꯗꯕ ꯅꯨꯄꯥꯗꯣ ꯑꯩꯗꯤ ꯅꯣꯡꯃꯗꯤ ꯅꯨꯡꯁꯤ ꯦ ꯑꯗꯨꯅ ꯄꯥꯗꯦꯅꯤ
ꯃꯌꯥꯝ ꯍꯧꯖꯤꯛꯇꯤ ꯌꯥꯝꯝꯃꯤ ꯀꯄꯜꯗꯨꯗ ꯑꯣꯏꯅ ꯑꯣꯟꯖꯤꯜ
ꯑꯗꯣ ꯃꯤ ꯍꯥꯏ ꯇꯥꯗ꯭ꯔꯣ ꯍꯥꯏꯗꯤ ꯃꯕꯥꯅꯤ ꯍꯥꯏꯒꯤ ꯅꯨꯡꯁꯤꯅꯕꯗꯨ ꯎꯕꯗ ꯃꯤꯅ ꯍꯥꯏꯅꯩ ꯂꯥꯏꯔꯕ ꯒꯤ ꯇꯥꯏꯞꯇ ꯅꯨꯡꯁꯤꯅꯕ ꯄꯥꯝꯅꯩꯒ ꯍꯥꯏꯅꯔꯝꯃꯤꯅꯦꯕ ꯑꯗꯨꯒꯗꯤ ꯎꯍꯦꯍꯦ ꯍꯣꯏꯦ ꯑꯩꯈꯣꯏ ꯐꯥꯎ ꯍꯥꯏꯔꯝꯃꯤꯅꯤ ꯁꯨꯞꯨꯝ ꯏꯕꯥꯅꯤ ꯐꯥꯎꯕ ꯃꯣꯏ ꯈꯨꯅꯨꯡ ꯁꯤꯟꯅꯗꯣ ꯄꯩꯁꯥ ꯄꯥꯏꯕ ꯄꯥꯝꯗꯦ ꯑꯗꯨꯃꯥꯏꯅ ꯇꯧꯕ ꯄꯥꯝꯃꯦ ꯇꯧꯁꯅꯕ ꯑꯣꯏꯔꯝꯃꯦ ꯑꯗꯨꯅ ꯑꯩ ꯇꯨꯒꯥ ꯃꯃꯥ ꯃꯄꯥꯗꯨ ꯖꯨꯀꯣꯠ ꯆꯥꯗꯦ ꯈꯣꯠꯇꯦ ꯀꯥꯏꯅ ꯇꯧꯔꯒ ꯐꯣꯟ ꯌꯥꯝ ꯊꯥꯒꯠꯅꯔꯤꯗꯨꯗꯤ ꯃꯃꯥ ꯃꯄꯥꯅ ꯐꯖꯅ ꯋꯥꯔꯛꯇꯕꯩꯅꯦ ꯃꯆꯥꯗꯣ
ꯏꯆꯥꯟꯖꯨꯅꯤ ꯌꯥꯝ ꯅꯨꯉꯥꯏꯇꯔꯤꯁꯦ
ꯑꯗꯨꯗꯤ ꯃꯥꯗꯣ ꯃꯥꯏ ꯁꯅꯥꯒ ꯁꯥꯕꯤꯈꯤꯕ ꯃꯌꯥꯝꯗꯣ ꯄꯣꯔꯛ ꯁꯥꯂꯣ ꯈꯪꯗꯦ ꯈꯪꯅꯤꯡ
ꯖꯨꯅꯩ ꯖꯨꯟꯔꯩꯋꯥꯟꯒꯤ ꯗ꯭ꯔꯦꯁꯁꯤꯡꯗꯣ ꯂꯧꯈꯠꯂꯨꯗ꯭ꯔꯤꯖꯥꯠ ꯂꯣ ꯑꯗꯨꯅꯦ ꯍꯥꯏꯁꯦ ꯑꯗꯩ ꯊꯣꯅꯤꯅꯒꯁꯦ ꯑꯩꯅꯁꯨ ꯀꯦꯌꯨ ꯀꯥꯏꯅ ꯄꯤꯔꯝꯃꯤꯅꯤꯅ
ꯃꯤꯄꯨꯝꯉꯛ ꯉꯥꯛ ꯑꯥꯝꯃꯥꯅꯦ ꯍꯥꯏꯕ
ꯃꯌꯥꯝ ꯃꯇꯦꯡ ꯑꯗꯨꯝ ꯇꯧꯅꯩꯅꯦ ꯍꯥꯏꯕ ꯑꯗꯒꯤ ꯏꯆꯟꯗꯕꯨꯗꯤ ꯍꯧꯖꯤꯛ ꯁꯞꯄꯣꯔꯠ ꯃꯌꯥꯝ ꯇꯧꯅꯍꯧꯔꯗꯅ ꯃꯥꯒꯤ ꯔꯤꯜꯁꯇꯒꯁꯦ ꯁꯣꯅꯤꯌꯥ ꯁꯝꯖꯦꯠꯁꯥꯕꯝꯒꯁꯦ ꯂꯣꯏ ꯀꯃꯦꯟ ꯄꯤꯍꯧꯕꯅꯦ
ꯀꯩ ꯍꯥꯏ ꯄꯤ ꯁꯣꯅꯤꯌꯥꯅ
ꯁꯨꯝ ꯈꯪꯗꯦ ꯁꯞꯄꯣꯔꯠ ꯇꯧꯍꯧꯕꯅꯦ ꯋꯥꯍꯩꯗꯨꯗꯤ ꯐꯖꯅ ꯄꯥꯔꯛꯇꯦ ꯇꯟꯖꯥꯁꯦꯗ ꯉꯔꯥꯡ ꯑꯃꯨꯛ ꯁꯣꯅꯤꯌꯥꯅ ꯍꯦꯞꯄꯤ ꯕꯥꯔꯗꯦ ꯇꯨ ꯗ ꯃꯦꯟ ꯍꯨ ꯏꯁ ꯏꯟꯁꯄꯥꯏ ꯃꯤ ꯀꯩꯀꯩ ꯅꯣ ꯌꯥꯝ ꯍꯥꯏ ꯊꯥꯒꯠ ꯍꯧ ꯗꯥꯏ ꯅꯦ
ꯆꯤꯡ ꯃꯤꯡꯒꯣ ꯍꯥꯏꯕ ꯀꯩꯅꯣꯝꯁꯨ ꯀꯧꯍꯧꯕꯅꯦ ꯃꯉꯣꯟꯗ
ꯊꯪꯗꯦ ꯏꯀꯥꯏꯖꯕꯅ ꯑꯗꯨ ꯀꯩꯅꯣ ꯆꯨꯝꯕ꯭ꯔꯣ ꯒꯦꯄꯦꯂꯤꯅꯥ ꯑꯗꯨꯒ ꯑꯃꯨꯛ ꯋꯤꯜꯕꯂꯦꯁ
ꯑꯥ ꯀꯣꯏꯅꯩ ꯀꯣꯏꯅꯩꯌꯦ ꯆꯨꯝꯃꯦ ꯗꯥꯏꯔꯦꯛ ꯑꯗꯨꯏꯗꯤ ꯆꯨꯝꯃꯥꯕ ꯄꯥꯎꯅꯦ ꯑꯩꯗꯤ ꯗꯥꯏꯔꯦꯛ ꯎꯔꯕꯅꯦ ꯃꯣꯏꯒꯤ ꯐꯣꯇꯣ ꯒꯦꯄꯤꯂꯤꯅꯥꯒꯤꯗ ꯆꯪ ꯅ ꯅꯨꯄꯥꯒ ꯂꯩꯥꯏꯃꯤꯟꯅꯕꯩ ꯊꯒꯠꯄꯗꯣ